ꯑꯣ--꯫
ꯑ--꯫
ꯎꯝ ꯇꯥꯏꯦ--꯫
ꯑꯣ ꯀꯩꯗꯧꯔꯤꯅꯣ꯫
ꯑꯥ ꯍꯧꯖꯤꯛ ꯈꯛꯇ ꯃꯥꯏ ꯇꯥꯕ ꯂꯣꯏꯔ ꯂꯩꯌꯦꯗ꯫
ꯑꯣ ꯆꯥꯛꯇꯤ ꯆꯥꯔꯕꯣ ꯑ꯫ ꯑꯣ ꯐꯔꯦ--꯫ ꯑꯥ ꯍꯧꯖꯤꯛꯇ ꯇꯥꯏ ꯀꯩꯁꯨ ꯊꯕꯛꯇꯤ--꯫ ꯊꯕꯛꯇꯤ ꯕ꯭ꯔꯦꯛ ꯂꯧꯔꯒ ꯐꯝꯃ ꯂꯩꯕ꯫
ꯑꯣ--꯫
ꯖꯁ ꯊꯥꯔꯇꯤ ꯃꯤꯅꯤꯠꯁꯀꯨꯝꯕ ꯕ꯭ꯔꯦꯛ ꯂꯧꯔꯒꯁꯤ ꯆꯥꯟꯁ ꯂꯧꯔꯒꯦꯅ ꯀꯣꯟ ꯊꯣꯔꯛꯄ ꯋꯥꯅꯤꯗ꯫
꯫ ꯅꯨꯡꯉꯥꯏ ꯑꯁ ꯍꯋꯥꯏ ꯆꯥꯏꯗ ꯅꯨꯡꯉꯥꯏꯔꯤꯕ꯭ꯔꯣ ꯅꯪꯕꯣ꯫
ꯌꯥꯝ ꯅꯨꯡꯉꯥꯏꯔꯤ꯫
ꯀꯌꯥꯝ ꯅꯨꯡꯉꯥꯏꯒꯦ ꯍꯥꯏꯁꯤꯕꯣ꯫
ꯅꯨꯡꯉꯥꯏꯃꯟꯗꯅ ꯈꯪꯗ꯭ꯔꯦ꯫ ꯫
ꯅꯨꯡꯉꯥꯏꯃꯟꯗꯅ ꯇꯧꯐꯝ ꯈꯪꯗ꯭ꯔꯦ꯫
ꯅꯨꯡꯉꯥꯏꯃꯟꯗꯅ ꯇꯧꯐꯝ ꯈꯪꯗ꯭ꯔꯦ ꯍꯣꯏ꯫
ꯅꯪꯒꯤ ꯈꯣꯟꯁꯦ ꯅꯨꯄꯥ ꯌꯥꯝ ꯊꯣꯛꯑꯦꯀꯣ꯫
ꯍꯥ--꯫
ꯅꯪꯒꯤ ꯈꯣꯟꯁꯦ ꯅꯨꯄꯥ ꯌꯥꯝ ꯊꯣꯛꯏꯦꯀꯣ꯫
ꯅꯠꯇꯦ ꯂꯣꯟꯠꯅ ꯈꯨꯝꯕ ꯂꯩꯕꯣꯏꯅꯤ ꯁꯤꯗ ꯃꯤ ꯑꯇꯣꯞꯄꯁꯤꯡ ꯊꯕꯛ ꯇꯧꯕꯔ ꯂꯩꯕꯀꯣ ꯑꯗꯨꯒꯤ꯫
ꯎꯝ--꯫
ꯃꯤ ꯊꯕꯛ ꯇꯧꯔꯛꯦ ꯑꯗꯨꯒꯤ ꯋꯥꯔꯤ ꯀꯟꯅ ꯉꯥꯡꯅꯤꯡꯗꯕꯕꯨꯣ꯫
ꯎꯝ ꯑꯩꯁꯨ ꯅꯦ꯫ ꯋꯥ ꯀꯟꯅ ꯅꯗ꯭ꯔꯦ nungaitre--꯫
ꯑꯣ--꯫ ꯀꯩ ꯊꯕꯛ ꯇꯧꯤꯅꯣ ꯅꯣꯏꯒꯤ꯫
ꯀꯝꯇ ꯍꯗꯦꯗ꯫
ꯑꯣ--꯫
ꯄꯨꯡ ꯀꯌꯗ ꯇꯨꯝꯗꯣꯏꯩꯅꯣ ꯉꯁꯤ꯫
ꯍꯥ--꯫
ꯄꯨꯡ ꯀꯌꯥꯗ ꯇꯨꯝꯗꯣꯏꯅꯣ
ꯄꯨꯡ ꯊꯔꯤ ꯑꯥ ꯅꯨꯡꯗꯥꯡ ꯇꯨꯝꯗꯝꯅꯤ ꯑꯩꯈꯣꯏ ꯅꯨꯡꯗꯥꯡ ꯍꯦꯛ ꯊꯕꯛ ꯇꯧꯕꯩ ꯑꯩꯈꯣꯏꯗꯨꯒ‌ꯣ
ꯎꯝ
ꯅꯨꯡꯗꯥꯡ ꯇꯨꯝꯗꯕꯅꯤ ꯍꯣꯏ ꯑꯌꯨꯛꯇ ꯄꯨꯡ ꯇꯔꯨꯛꯀꯨꯝꯕꯗ ꯍꯦꯛ ꯇꯨꯝꯕꯅꯤ
ꯑꯣ ꯄꯨꯡ ꯇꯔꯨꯛ ꯑꯩꯁ ꯅꯥꯒꯦ ꯇꯧꯗ꯭ꯔꯣ
ꯇꯧꯗꯦꯗ ꯅꯨꯡꯊꯤꯟꯒꯤ ꯄꯨꯡ ꯇꯔꯨꯛꯇ ꯊꯕꯛ ꯍꯧꯕ
ꯗꯨꯃꯥꯏꯅ ꯇꯨꯝꯃꯗꯤ ꯌꯥꯔꯔꯣꯏꯅꯦ
ꯍꯟꯗꯛꯇꯤ ꯑꯩꯈꯣꯏꯗꯤ ꯅꯥꯏꯠ ꯗ꯭ꯌꯨꯇꯤ ꯇꯥꯔ ꯄꯨꯔꯥ ꯅꯥꯏꯠ ꯂꯥꯏꯐ ꯇꯥꯔꯕꯅꯤꯅ‌ꯦ ꯑꯩꯈꯣꯏꯗꯤ ꯑꯁ ꯅꯨꯡꯗꯥꯡ ꯇꯨꯝꯕꯁꯦ ꯋꯥ ꯍꯩꯅꯥ ꯅꯠꯇꯦꯗ ꯍꯩꯅꯕꯨꯗꯤ ꯍꯩꯅꯗꯦꯗ ꯌꯥꯝ ꯅꯨꯡꯉꯥꯏꯇꯦꯕ ꯅꯨꯡꯊꯤꯟ ꯇꯨꯝꯕꯁꯦ
ꯁꯥꯕꯅ ꯁꯥꯕꯅ ꯅꯨꯡꯊꯤꯟ ꯇꯨꯝꯕꯗꯤ ꯀꯣꯛ ꯆꯤꯛꯄ ꯑꯃ ꯐꯥꯎꯔꯥꯏꯗꯅ
ꯑꯣ
ꯑꯗꯨꯃꯥ ꯍꯦꯛ ꯇꯧꯒꯜꯂꯦꯕ ꯑꯗꯨꯒꯤ ꯌꯥꯝ ꯐꯔꯛ ꯇꯥꯕꯅꯤ ꯑꯗꯨꯕꯨ ꯎꯄꯥꯏ ꯂꯩꯇ‌ꯦꯗꯅ ꯊꯕꯛꯅꯦ ꯇꯧꯕ ꯇꯥꯏꯗꯟ
ꯑꯣ
ꯑꯗꯨꯒ ꯆꯥꯔꯤꯕ ꯆꯤꯟꯖꯥꯛ ꯃꯌꯥꯝꯁꯤꯅ ꯃꯨꯛ ꯑꯣꯏꯔꯣꯏꯗꯕ ꯉꯥꯛꯇ
ꯅꯣꯏꯗꯧꯅ ꯑꯈꯣꯏꯁꯨ ꯍꯋꯥꯏ ꯉꯥꯛꯇ ꯇꯥꯔꯦ ꯑꯗꯨꯒꯤꯃꯨ ꯋꯥꯏꯗꯅ ꯍꯦꯟꯅ
ꯑꯗꯨꯅꯦ
ꯍꯋꯥꯏ ꯌꯥꯝ ꯆꯥꯔꯗꯤ ꯌꯥꯝ ꯊꯤꯅ ꯅꯣꯏꯈꯠꯇ꯭ꯔꯣ
ꯎꯝ ꯅꯪꯖꯨ ꯑꯌꯥꯝꯕ ꯍꯋꯥꯏ ꯆꯥꯕ꯭ꯔꯣ
ꯍꯗꯛꯗꯤꯅ‌ꯦ ꯀꯝꯄꯅꯤꯅ ꯄꯤꯕ ꯆꯥꯕ ꯇꯥꯕꯅꯤꯅꯦ
ꯆꯞ ꯃꯥꯟꯅꯩ ꯆꯞ ꯃꯥꯟꯅꯩ ꯑꯩꯈꯣꯏꯅꯤ
ꯆꯞ ꯃꯥꯟꯅꯩ ꯑꯩꯈꯣꯏꯁꯨ ꯑꯗꯨ ꯉꯥꯛꯇꯅꯦ ꯑꯗꯨꯒꯤ ꯎꯞ ꯎꯄꯥꯏ ꯂꯩꯇꯦ ꯀꯔꯤꯅꯣ ꯑꯩ ꯐꯣꯟ ꯌꯥꯝ ꯕꯥꯏꯕ꯭ꯔꯦꯠ ꯇꯧꯔꯤꯖꯤꯅ ꯍꯨꯖꯤꯛꯅ ꯄꯨꯡ ꯀꯌꯥ ꯇꯨꯝꯕꯅꯣ ꯅꯣꯏꯗꯤ ꯍꯦꯛꯇ
ꯑꯩ ꯉꯁꯤ ꯕꯥꯔꯣꯗ ꯇꯨꯝꯃꯅꯤ
ꯑꯆꯥ ꯄꯨꯡ ꯕꯥꯔꯣꯗ ꯇꯨꯝꯃꯅꯤ
ꯎꯝ
ꯑꯩ ꯅꯨꯡꯉꯥꯏꯅꯤ ꯅꯣꯏꯗꯤ ꯅꯨꯡꯗꯥꯡ ꯅꯨꯡꯗꯥꯡꯗꯒ ꯉꯟꯅ ꯇꯨꯝꯕ ꯐꯪꯕꯁꯦ
ꯅꯪꯖꯨ ꯉꯟꯅ ꯇꯨꯝꯕ ꯊꯕꯛ ꯊꯤꯌꯨ ꯀꯩꯅꯣ
ꯊꯤꯕꯨ ꯊꯤꯕ ꯌꯥꯕ ꯊꯤꯔꯕꯅꯤ ꯌꯥꯗꯕ ꯉꯥꯛꯇ ꯐꯪꯕ ꯑꯗꯨꯒꯤ ꯊꯕꯛ ꯑ ꯑꯃ ꯑꯃ ꯑꯦꯄ꯭ꯂꯥꯏ ꯇꯧꯕ ꯂꯣꯏꯅ ꯔꯤꯖꯦꯛ ꯆꯠꯂ‌ꯦꯕ ꯑꯗꯨ ꯅꯨꯡꯗꯥꯡꯒꯤ ꯉꯥꯛꯇ ꯐꯪꯉꯦꯕ
ꯎꯝ ꯀꯃꯥꯏꯟ ꯇꯧꯔꯖꯥꯠꯅꯣ
ꯒꯌꯥꯟ ꯃꯟ ꯇꯥꯗꯕꯤꯗ ꯄꯪꯇꯧ ꯇꯧꯕꯅꯤ
ꯅꯨꯄꯥꯅꯤꯅ ꯎꯄꯥꯏ ꯂꯩꯇꯦꯅꯦ
ꯍꯤꯡꯕꯨ ꯍꯤꯡꯕ ꯌꯥꯔꯗꯤ ꯌꯥꯔꯅꯤ ꯇꯧꯕꯋꯥꯅꯤ
ꯑꯗꯨꯟ ꯍꯤꯡꯉꯗꯤ ꯌꯥꯔꯦ ꯁꯤꯃ
ꯑꯗꯨꯅꯤ ꯀ ꯀꯩ ꯀꯥꯏ ꯍꯥꯏ ꯑꯩ ꯀꯩ ꯍꯥꯏꯒꯗꯧꯅꯣ ꯀꯥꯎꯔꯦ ꯑꯃꯨꯛ
ꯅꯥꯔꯗꯤ ꯅꯥꯟꯒꯅꯨꯀꯣ
ꯑꯥ
ꯅꯥꯗꯤ ꯅꯥꯍꯟꯒꯅꯨ
ꯑꯩ ꯀꯩꯅꯣꯝ ꯍꯥꯏꯒꯩ ꯇꯧꯕꯅꯤ ꯀꯥꯎꯔꯦꯉꯣ ꯅꯪ ꯑꯣꯏꯅ ꯍꯥꯏꯔꯛꯑꯣꯗꯅ
ꯅꯥꯗꯅꯕꯗꯤ ꯇꯧ ꯍꯥꯏꯕ
ꯑꯣ ꯅꯥꯗꯅꯥꯕ ꯑꯩꯗꯤ ꯅꯪ ꯅꯥꯀꯣꯟ ꯑꯩꯅꯤ ꯅꯀꯣꯟ ꯅꯪꯒꯤ ꯅꯀꯣꯟ ꯅꯥ ꯅꯥꯗꯅꯤꯡꯉꯦ ꯇꯧꯋꯣꯅ ꯍꯥꯏꯕ ꯈꯜꯂꯨꯕ ꯑꯩꯗꯤ
ꯀꯔꯤꯅꯣ
ꯍꯧꯖꯤꯛ ꯊꯕꯛ ꯃꯐꯝꯗ ꯂꯩꯕ꯭ꯔꯣ ꯑꯗꯨꯗꯤ
ꯑꯈꯣꯏꯔꯣ
ꯎꯝ
ꯅꯠꯇꯦꯗ ꯑꯩꯈꯣꯏ ꯌꯨꯝꯗꯩ ꯊꯕꯛ ꯇꯧꯕꯅꯤꯗ ꯑꯈꯣꯏ
ꯌꯨꯝꯗꯩ ꯊꯕꯛ
ꯑꯩꯈꯣꯏ ꯋꯥꯔꯜ ꯋꯥꯔꯐꯝ ꯑꯝ ꯇꯥꯕꯅꯦꯕ ꯑꯩꯈꯣꯏꯗꯤ
ꯌꯥꯝ ꯐꯩꯅ ꯑꯗꯨꯗꯤ
ꯌꯥꯝ ꯐꯕ ꯅꯠꯇꯦꯗ ꯑꯈꯣꯏ ꯃꯄꯥꯟꯒ ꯎꯗꯕ ꯀꯨꯏꯔꯕꯅꯤꯅ ꯅꯨꯡꯗꯥꯡ ꯊꯕꯛ ꯇꯧꯕꯅꯤꯗꯅ ꯑꯗꯨꯝ ꯃꯄꯥꯟ ꯊꯣꯛꯑ ꯐꯪꯗ꯭ꯔꯦꯗꯅ
ꯑꯗꯣ ꯅꯣꯡꯉꯥꯏꯔꯦ ꯀꯩꯅꯣ ꯑꯩꯖꯨ ꯊꯤꯕꯤꯌꯣ ꯑꯗꯨꯒꯨꯝꯕꯗꯣ
ꯑꯦꯁ ꯃꯌꯥꯝ ꯂꯩꯕꯅꯦ ꯄꯪꯊꯤ ꯊꯤꯖꯜꯂꯨ ꯑꯗꯨꯝ ꯐꯪꯒꯅꯤ
ꯄꯩꯁꯥ ꯆꯥꯍꯕ꯭ꯔꯣ
ꯀꯥꯏꯕꯥ
ꯄꯩꯁꯥ ꯆꯥꯎꯔꯕ꯭ꯔꯣꯕ
ꯀꯔꯥꯏꯗꯩ ꯄꯩꯁꯥ ꯆꯥꯕꯅꯣꯍꯦ ꯆꯥꯎꯕ꯭ꯔꯥ ꯄꯤꯛꯄ ꯑꯗꯨꯝ ꯄꯪꯐꯪ ꯐꯪꯕꯗ ꯄꯪꯇꯧ ꯇꯧꯔꯤꯁꯤꯅꯤ ꯉꯥꯏꯕ ꯏꯁ ꯈꯅꯥꯎ ꯅꯥꯕꯅ ꯌꯥꯗ꯭ꯔꯦ ꯏꯁꯤꯡ ꯏꯪꯕ ꯉꯥꯛꯇ ꯊꯛꯄꯩ
ꯑꯥ
ꯈꯅꯥꯎ ꯅꯥꯕꯅ ꯌꯥꯗ꯭ꯔꯦꯕ ꯏꯁꯤꯡ ꯏꯪꯕ ꯉꯥꯛꯇ ꯊꯛꯄꯒꯤ ꯅꯨꯡ ꯌꯥꯝ ꯁꯥꯔꯕꯅꯤꯅꯀꯣ ꯏꯁꯤꯡ ꯏꯪꯕ ꯑꯣꯏꯅ ꯊꯛꯅꯤꯡꯕꯗꯣ
ꯏꯁꯤꯡ ꯑꯁꯥꯕ ꯊꯛꯑꯣ
ꯑꯈꯣꯏ ꯅꯨꯄꯥ ꯃꯥꯁꯦꯟꯗꯤ ꯀꯩꯗꯧꯅꯤ ꯏꯁꯤꯡ ꯑꯁꯥꯕꯗꯣ ꯐꯨꯠꯄ ꯇꯟꯕꯗꯣ ꯑꯈꯣꯏꯗꯤ
ꯑꯩ ꯐꯥꯎ ꯇꯜꯂꯤ ꯀꯥꯟꯁꯤꯗ
ꯄꯪꯐꯪ ꯐꯪꯕ ꯑꯗꯨꯝ ꯄꯥꯡꯊꯛ ꯊꯛꯄꯅꯤ ꯑꯈꯣꯏꯗꯤ ꯏꯁꯤꯡ ꯃꯨꯟꯕ ꯐꯨꯠꯄ ꯐꯨꯠꯇꯕ ꯈꯪꯗꯦ ꯎ ꯎꯕꯁꯤꯡ ꯄꯪꯊꯛ ꯊꯛꯄ ꯑꯈꯣꯏꯗꯤ ꯑꯩ ꯕꯦꯛꯒ꯭ꯔꯥꯎꯟ ꯃꯈꯣꯟ ꯇꯥꯗꯦꯀꯣ
ꯎꯝ ꯇꯥꯗꯦ
ꯁꯤꯗꯗꯤ ꯃꯅꯤꯡꯗꯩ ꯃꯤ ꯃꯌꯥꯝ ꯉꯥꯡꯉ ꯂꯩꯗꯣꯏ ꯌꯥꯝ ꯗꯤꯁꯇ꯭ꯔꯕ ꯇꯧꯔꯝꯒꯗ꯭ꯔꯅ ꯃꯅꯤꯡꯒꯤ ꯃꯈꯣꯟꯗꯣ
ꯇꯥꯔꯦ ꯇꯥꯔꯦ ꯅꯪ ꯈꯣꯟ ꯉꯥꯛꯇꯅꯦ ꯇꯥꯔꯤꯁꯦ
ꯁꯣꯔꯤ ꯁꯣꯔꯤ ꯑꯩ ꯈꯅꯥꯎ‌ ꯅꯥꯝ ꯌꯥꯗ꯭ꯔꯦ
ꯏꯁꯤꯡ ꯑꯁꯥꯕ ꯊꯛꯑꯣ
ꯁꯤꯡ ꯑꯁꯥꯕꯥ ꯊꯥꯅꯤꯉꯥ ꯐꯨꯠꯄꯒ ꯇꯜꯂꯦ ꯍꯧꯒꯠꯅꯤꯡꯉꯥꯏ ꯑꯃꯨꯛ
ꯈꯅꯥꯎ ꯅꯥꯔꯗꯤ ꯏꯁꯤꯡ ꯁꯥꯕ ꯊꯛꯀꯗꯕꯅꯦ
ꯑꯩꯒꯤ ꯐꯣꯟꯒꯤ ꯕꯥꯏꯕ꯭ꯔꯦꯠ ꯇꯧꯕ ꯃꯈꯣꯠ ꯇꯥꯔꯤꯕ ꯍꯥꯂꯣ ꯍꯜꯂꯣ ꯇꯥꯕ꯭ꯔꯣ
ꯇꯥꯏ
ꯑꯩꯒꯤ ꯕꯥꯏꯕ꯭ꯔꯦꯠ ꯕꯥꯏꯕ꯭ꯔꯦꯠ ꯇꯧꯕ ꯃꯈꯣꯟ ꯇꯥꯕ꯭ꯔꯥ
ꯉꯁꯥꯏ ꯇꯥꯏ ꯍꯧꯖꯤꯛ ꯇꯥꯗ꯭ꯔꯦ
ꯄꯪꯂꯥꯡ ꯂꯥꯡ
ꯃꯨꯠꯇ ꯊꯃꯥꯝꯕ
ꯊꯝꯒꯕꯅꯤ ꯍꯧꯖꯤꯛꯇꯤ ꯍꯌꯦꯡꯗꯤ ꯀꯩ ꯇꯧꯗꯣꯏꯅꯣ
ꯍꯌꯦꯡ ꯊꯕꯛ ꯆꯠꯀꯅꯤ
ꯅꯣꯏ ꯊꯕꯛꯇꯨ ꯄꯨꯡ ꯀꯌꯥ ꯄꯨꯡ ꯀꯌꯥꯐꯧ ꯇꯧꯕꯅꯣ
ꯑꯂꯦꯕꯦꯟꯗꯒꯤ ꯑꯦꯠ
ꯅꯨꯡꯗꯥꯡꯒꯤ ꯑꯦꯠ ꯐꯥꯎꯕ
ꯎꯝ
ꯅꯨꯡꯉꯥꯏꯔꯦꯅꯦ ꯄꯩꯁꯥ ꯌꯥꯝ ꯆꯥꯎꯅ ꯆꯥꯔꯒ ꯂꯩꯕꯒꯤ ꯊꯕꯛ ꯑꯣꯏꯔꯝꯅꯤꯀꯣ
ꯅꯠꯇꯦꯗ
ꯅꯪꯒꯤꯁꯨ ꯑꯩꯒꯤ ꯃꯆꯥꯒꯤ ꯇꯥꯏꯞꯇꯔꯣ
ꯃꯆꯥꯅꯤ
ꯊꯕꯛ ꯇꯧ
ꯏꯀꯥꯏꯌꯦ ꯍꯥꯏꯒꯗꯕ
ꯆꯞ ꯃꯥꯅꯩ ꯑꯩꯈꯣꯏꯁꯨ ꯏꯀꯥꯏ ꯍꯥꯏ ꯍꯥꯏꯅꯤꯡꯉꯦ ꯑꯩꯈꯣꯏꯁꯨ
ꯈꯔꯥ ꯀꯨꯏꯅ ꯁꯥꯡꯅ ꯇꯧꯔꯛꯑꯀꯥꯟꯗ ꯍꯥꯏꯅꯔꯁꯦ ꯏꯀꯥꯏꯕ ꯈꯔ ꯌꯥꯝ ꯗꯔꯀꯥꯟꯅ
ꯐꯔꯦ ꯍꯣꯏ ꯀꯩ ꯍꯥꯏꯒꯗꯕꯅꯣ ꯀꯥꯎꯒꯔꯦ
ꯀꯥꯎꯗꯅ ꯑꯗꯨꯝ ꯂꯩꯌꯣꯅꯪ
ꯀꯣꯛꯁꯤ ꯍꯥꯅꯨꯔꯛꯑꯕꯅꯤꯅꯥꯀꯣ ꯒꯤꯌꯥ ꯌꯥꯗꯔꯦꯀꯣ ꯕꯦꯟꯁꯤ ꯍꯥꯄꯨ ꯆꯨꯕꯅ ꯀꯣꯛꯀ ꯌꯥꯗ꯭ꯔꯦ ꯄꯨꯔꯥ ꯀꯣꯛꯀ ꯂꯣꯏ ꯐꯣꯛ ꯊꯣꯛꯈ꯭ꯔꯦꯟ
ꯈꯜꯂꯣ ꯇꯞꯅ ꯈꯜꯂꯣ
ꯇꯞꯅ ꯈꯜꯂꯤꯉꯩꯁꯤꯗ ꯄꯨꯡ ꯑꯥ ꯌꯧꯔꯅꯤ
ꯊꯕꯛ ꯂꯣꯏꯅꯤꯉꯩ ꯄꯨꯡ ꯉꯥꯏꯕ ꯋꯥꯔꯦꯗ ꯄꯨꯡ ꯇꯔꯨꯛꯐꯧ ꯉꯥꯏꯗꯣꯏꯁꯦ ꯑꯩꯈꯣꯏꯅ
ꯁꯨꯝ ꯉꯥꯏꯔꯤꯕꯥ
ꯁꯨꯝ ꯉꯥꯏꯔꯤꯅꯤꯕ ꯑꯗꯨ ꯇꯨꯝꯃꯁꯨ ꯋꯥꯕꯅꯤ ꯊꯕꯛ ꯀꯩꯀ ꯇꯨꯝꯕ ꯃꯇꯝꯗ ꯇꯨꯝꯗ꯭ꯔꯕꯅꯤꯅꯀꯣ
ꯎꯝ
ꯇꯨꯝꯕ ꯃꯇꯝ ꯍꯦꯟꯗꯣꯛꯑꯝꯅꯤꯅ ꯇꯨꯝꯕꯁꯨ ꯉꯝꯗꯕꯅꯤꯅ ꯃ ꯌꯨꯝ ꯇꯥꯔꯁꯦ
ꯎꯝ
ꯅꯝꯐꯨ ꯅꯝꯐꯨꯗ ꯇꯨꯝꯕ ꯊꯦꯝ ꯊꯦꯝꯃꯒ ꯅꯨꯡꯊꯤꯟꯁꯨ ꯐꯖꯅ ꯇꯨꯝꯗꯦ ꯅꯨꯡꯗꯥꯡꯁꯨ ꯇꯨꯝꯗꯦ ꯍꯛꯆꯥꯡꯗꯤ ꯌꯥꯝ ꯐꯖꯔꯦ ꯑꯗꯨꯅ
ꯎꯝ
ꯁꯤꯛꯁ ꯄꯦꯛꯊꯣꯛꯑꯅꯤ ꯃꯩ ꯇꯥꯔꯕꯅꯤ
ꯇꯨꯝꯗ꯭ꯔꯥꯗꯤ ꯏꯁꯗꯣ ꯌꯥꯝ ꯋꯥꯕꯅꯦ
ꯍꯣꯏꯗ ꯆ ꯆꯥꯛ ꯀꯩꯀꯩꯅꯣ ꯆꯥꯅꯤꯡꯉꯥꯏ ꯑꯦꯄꯤꯇꯥꯏꯒ ꯂꯩꯇꯕꯅꯤꯅ ꯐꯖꯅ ꯇꯨꯝꯗ꯭ꯔꯕꯅꯤꯅ
ꯎꯝ ꯎꯝ
ꯊꯨꯝꯕ ꯆꯥꯕ ꯃꯇꯝꯗ ꯇꯧꯗꯕꯅꯤꯅ ꯌꯥꯗ꯭ꯔꯦ
ꯎꯝ
ꯀꯩꯁꯨꯝ ꯀꯣꯛꯁꯦ ꯌꯥꯔꯛꯇ꯭ꯔꯦ ꯍꯧꯖꯤꯛꯇꯤ
ꯅꯃꯥꯟꯅꯕꯗꯤ ꯂꯩꯕ꯭ꯔꯣ
ꯀꯩꯕꯥ
ꯅꯪꯒꯤ ꯐ꯭ꯔꯦꯟ ꯗꯤ ꯂꯩꯕꯔꯣ꯫
ꯑꯩꯒꯤ ꯐ꯭ꯔꯦꯟ ꯂꯩ ꯍꯣꯢ ꯃꯣꯏ꯫ ꯑꯩꯈꯣꯏꯁꯦ ꯇꯔꯥꯟ ꯋꯥꯢ ꯇꯧꯕꯅꯦ ꯊꯕꯛꯁꯤꯕꯣ
ꯎꯝ꯫
ꯑꯗ ꯍꯧꯖꯤꯛ ꯑꯩꯅ ꯕꯔꯦꯛ ꯂꯧꯕ ꯃꯣꯏꯅ ꯑꯃꯨꯛ ꯇꯔꯥꯟ ꯂꯩꯕ ꯑꯃꯨꯛ꯫
ꯃꯊꯟꯇ ꯂꯩꯕ ꯅꯨꯡꯉꯥꯏꯇ꯭ꯔꯗꯤ ꯑꯗꯨꯝ ꯇꯧꯔꯛꯑꯣ꯫
ꯍꯣꯏ ꯍꯣꯏ ꯑꯗꯨꯝ ꯇꯧꯔꯛꯀꯦ ꯍꯣꯏ꯫